ꯎꯝ
ꯎꯝꯝ
ꯇꯥꯄꯣ
ꯇꯥꯏꯌꯦ
ꯑꯁ ꯉꯁꯥꯏꯗꯣ ꯑꯩ ꯂꯧ ꯆꯠꯊꯣꯛꯈ꯭ꯔꯕꯗꯒꯤ ꯍꯧꯖꯤꯛꯇ ꯂꯥꯛ ꯉꯥꯏꯔꯤꯌꯦꯖ ꯂꯣꯏꯔꯒ ꯂꯩ
ꯊꯃꯣꯏ ꯌꯥꯝꯚꯔ ꯅꯤꯅꯤ
ꯑꯠꯇ ꯍꯥꯏꯅꯤ
ꯌꯒ ꯁꯜꯄ ꯍꯥꯏꯦ ꯑ ꯌꯎ
ꯑꯣꯥ ꯑꯗ ꯂꯩꯈꯤꯗ꯭ꯔꯦ ꯍꯥꯏꯅꯤ
ꯑꯥ ꯃꯦꯡꯀꯦꯗ꯭ꯔ
ꯑꯣ ꯅꯪꯗꯤ ꯆꯠꯇꯦ
ꯑꯩꯅ ꯆꯠꯇꯦ ꯑꯩꯈꯣꯏ ꯌꯥꯝ ꯀꯟꯅ ꯀꯩꯅꯣ ꯊꯣꯡꯅꯕ ꯅꯇꯗꯕ ꯅꯨꯃꯤꯠꯇ
ꯑꯣ ꯀꯩ ꯇꯧꯔꯤꯤꯅꯣ ꯍꯧꯖꯤꯛꯇꯤ
ꯀꯩꯅꯣ ꯇꯧꯕ ꯉꯁꯥꯡꯁ ꯍꯜꯂꯛꯄꯗ ꯀꯣꯛ ꯆꯨꯞꯍꯟꯕꯒꯤ ꯇꯨꯝꯃꯒ ꯂꯩꯊꯣꯛꯄꯅꯦ ꯏ ꯀꯇꯣꯁꯨ ꯄꯨ ꯔꯉꯥ ꯐꯕꯟ
ꯆꯥꯛꯗꯤ ꯆꯥꯔꯕꯣ
ꯑꯆꯥꯆꯥꯆꯦ
ꯆꯥꯗ꯭ꯔꯤ
ꯎꯝ
ꯎꯝ
ꯗꯤ ꯆꯦ
ꯆꯥꯗ꯭ꯔꯤ ꯂꯩꯇ ꯉꯥꯏꯔꯤ
ꯎꯝ
ꯅꯨꯡꯁꯥꯡ ꯊꯣꯡ ꯂꯩꯏꯇꯪ ꯐꯥꯎꯋꯦ ꯅꯨꯡꯁꯪ ꯑꯃꯨꯛꯀ ꯆꯠꯂꯔꯣꯏ ꯍꯣꯁꯄꯤꯇꯥꯜꯗ
ꯎꯝ ꯑꯩ ꯆꯠꯂꯨꯔꯣꯏ ꯃꯣꯏ ꯀꯩꯅꯣ ꯇꯧꯔꯗꯤ ꯑꯩ ꯈꯪꯗꯦꯀꯣ ꯁꯨꯇꯤꯒꯨꯝꯕ ꯂꯩꯕ ꯀꯥꯟꯗ ꯑꯣꯏꯔꯗꯤ ꯍꯧꯖꯤꯛꯇꯤ ꯁꯨꯇꯤꯒꯤꯦ ꯐ ꯂꯩꯇ꯭ꯔꯥꯅꯤꯅ ꯆꯠꯅꯤꯡꯉꯥꯏꯗꯤ ꯂꯩꯔꯦ
ꯑꯩ ꯀꯅꯥꯒ ꯂꯩꯕ ꯍꯧꯔꯗꯤ
ꯏꯃꯥꯡ ꯉꯅꯦ
ꯅ ꯃꯥꯒꯅꯦ
ꯎꯝ ꯏꯃꯒ ꯑꯩꯒ
ꯑꯅꯤꯕꯗꯤ
ꯄꯅꯤꯝꯕꯔꯥꯏꯇ ꯃꯔ ꯆꯀ꯭ꯔꯦ ꯑꯥ ꯇꯃ ꯆꯈ꯭ꯔꯦ
ꯑꯩꯕꯨ ꯅꯨꯡꯉꯥꯏꯔꯝꯃꯔꯣꯏꯅꯤ ꯍꯥꯏꯗꯤ ꯅꯣꯏ ꯑꯅꯤ ꯈꯛꯇꯪ ꯂꯩꯕꯗꯣ
ꯏꯃꯆꯥꯄ ꯇꯔꯗ ꯏꯅꯥꯎꯅꯨꯄꯤꯅ ꯑꯃꯨꯛ ꯅꯨꯡꯁꯤ ꯆꯠꯈ꯭ꯔꯦ ꯑꯃꯁꯨ
ꯀꯥꯏꯗ
ꯑ ꯃꯥ ꯏꯅꯤ ꯍꯗ
ꯑꯣ
ꯃꯤꯑꯣꯏꯗ ꯂꯩꯔꯒ ꯂꯥꯏꯔꯤꯛ ꯇꯝꯝꯕꯅꯦꯕ ꯃꯥꯗ ꯆꯠꯈ꯭ꯔꯦ ꯏꯅꯦ ꯍꯣꯏꯅ ꯑꯃꯨꯛ ꯍꯣꯁꯄꯤꯇꯥꯜꯗ ꯂꯩꯈꯤꯕꯅꯦ ꯑꯩꯒ ꯑꯣꯟꯅꯔꯒ ꯂꯥꯛꯄꯅꯦ ꯑꯩꯈꯣꯏ ꯑꯃꯨꯛ ꯃꯔ ꯍꯥꯏ ꯑ
ꯌꯥꯝ ꯐꯩꯅꯤ ꯌꯥꯝ ꯐꯩꯅꯤ
ꯑꯁ ꯇꯨꯝ ꯆꯠꯄꯥꯗꯕꯒꯤ ꯋꯥꯕ ꯂꯩ
ꯑꯩꯁꯨ ꯀꯩꯅꯣ ꯂꯥꯁ ꯃꯟ ꯂꯥꯁ ꯃꯟꯗꯣ ꯖꯦꯅꯤꯝꯁꯦ ꯐꯖꯅ ꯂꯩꯕꯅꯦ ꯅꯥꯕꯒꯤ
ꯎꯝ ꯎꯝ
ꯑꯥꯏ ꯁꯤ ꯌꯨꯗ ꯑꯃꯨꯛꯀ ꯂꯩꯌꯦ ꯑꯃꯨꯛꯀ ꯃꯣꯠ ꯑꯃꯒ ꯄꯨꯈꯠꯂꯛꯑ‌ꯦ ꯑꯃꯒ ꯄꯨꯊꯔꯦ ꯇꯧꯕꯗ
ꯎꯝ ꯍꯝ
ꯊꯥ ꯑꯃꯃꯨꯛꯇꯤ ꯑꯣꯏꯅꯤ ꯎꯝ
ꯍꯟꯗꯛ ꯍꯟꯗꯛ ꯊꯥ ꯌꯨꯝ ꯍꯦꯛ ꯀꯨꯝꯃꯒ ꯐꯪꯗ ꯂꯧ ꯆꯂ‌ꯦ ꯂꯧꯑꯦ ꯍꯛꯆꯥꯡꯗꯤ
ꯂꯧꯒ ꯆꯠꯇꯅ ꯊꯕꯛ ꯌꯥꯝ ꯀꯜꯂꯦꯕ ꯂꯧꯒ ꯆꯠꯇꯅ
ꯆꯠꯇ꯭ꯔꯗꯤ ꯁ꯭ꯀꯨꯜ ꯃꯤ ꯂꯩꯇꯕꯗꯣ
ꯏꯃꯥꯕꯥ ꯑꯩꯈꯣꯏ ꯃꯥ ꯚꯕꯥ ꯈꯛꯇꯪ ꯁꯨꯕꯗꯣ ꯀꯅꯥꯅꯣ
ꯎꯝ ꯑꯩꯈꯣꯏꯗꯤ ꯏꯇꯣ ꯑꯩꯁꯨ ꯌꯨꯝꯗ ꯏꯃꯥ ꯉꯥꯛꯛꯇ ꯇꯧꯈ꯭ꯔꯦ ꯏꯄꯥꯁꯨ ꯂꯩꯇꯦ
ꯑꯣꯝ
ꯃꯇ‌ꯣꯝꯇ ꯇꯧꯕꯅꯤꯅ ꯋꯥꯔꯝꯈꯔꯅꯤ ꯂꯧꯎ ꯁꯨꯕ ꯍꯥꯏꯕ ꯊ‌ꯣꯡꯗ‌ꯦ ꯕꯅꯤ
ꯅꯪ ꯀꯔꯤ ꯊꯕꯛ ꯇꯧꯕ꯭ꯔꯣ ꯅꯪ ꯈꯣꯟ ꯁꯦꯡꯗꯦ
ꯑꯩꯔ‌ꯣ ꯀꯩꯁꯨ ꯇꯧꯗ‌ꯦꯗ ꯑꯗꯨꯝ ꯐꯝꯕꯅꯦ
ꯑꯩ ꯍꯧꯖꯤꯛꯇꯤ ꯈꯔ ꯁ‌ꯦꯡꯉ‌ꯦ ꯉꯁꯥꯏꯗꯤ ꯀꯔꯤꯔ ꯊꯕꯛ ꯑꯃ ꯇꯧꯕ ꯃꯈꯣꯟ ꯇꯥꯕꯀꯣ
ꯎꯝ
ꯍꯌꯦꯡꯗꯤ ꯀꯥꯏ ꯆꯠꯀꯦꯔꯣ ꯌꯨꯝꯗ ꯂꯩꯒꯦꯔꯣ
ꯁ꯭ꯀꯨꯜ ꯆꯠꯀꯅꯤ ꯁ꯭ꯀꯨꯜ ꯆꯠꯀꯅꯤ ꯑꯩ ꯂ‌ꯣꯋꯔ ꯀ꯭ꯂꯥꯁ ꯀꯛꯈ꯭ꯔꯦ
ꯑꯣ
ꯑꯣ ꯐꯩꯌ‌ꯦ
ꯎꯝ
ꯑꯣꯖꯥ ꯇꯧꯔꯁꯨ ꯋꯥꯕꯅꯤ
ꯊꯊꯥꯒꯤ ꯊꯕꯛ ꯅꯠꯇꯦ ꯋꯥꯕꯗ ꯋꯥꯕꯗ ꯑꯗꯨꯒ ꯈꯤꯇꯪ ꯁꯣꯏꯔꯛꯑꯕ ꯃꯤꯋꯥ ꯇꯥꯔꯅꯤ
ꯎꯝ ꯈꯔ ꯒ꯭ꯌꯥꯟ ꯇꯥꯕ ꯑꯉꯥꯡꯁꯤꯡꯕꯨꯗꯤ ꯐꯥꯏ ꯅꯖꯔꯤ ꯍꯥꯏꯁꯤꯗꯤ ꯑꯩ ꯍꯥꯏꯔꯁꯨ ꯒ꯭ꯌꯥꯟ ꯇꯥꯗꯕ
ꯅꯔꯖꯔꯤꯅ ꯍ‌ꯦꯟꯅ ꯂꯨꯈ꯭ꯔ‌ꯦ ꯄ꯭ꯔꯤ ꯅꯔꯖꯔꯤꯒ ꯀꯦꯖꯤꯒꯗꯤ ꯍꯥꯏꯅ ꯍꯥꯏꯅꯀꯣ ꯈꯔ ꯌꯥꯏ ꯑꯗꯨ ꯅꯠꯇꯕꯁꯨ ꯑꯇꯩ ꯇꯧꯕꯗꯤ ꯑꯩ ꯀꯞꯅꯤꯡꯕꯖꯥꯠꯅꯤꯍ‌ꯦ
ꯍꯝ
ꯀꯞꯇ‌ꯦꯗ ꯈꯥꯛꯄ ꯈꯥꯛꯑꯦ
ꯑꯣꯖꯥꯒꯤ ꯊꯕꯛꯇꯤ ꯑꯩꯗꯤ ꯇꯜꯂꯦ ꯄꯥꯝꯗꯦ ꯊꯕꯛ ꯇꯧꯅꯤꯡꯗꯦ
ꯇꯧꯅꯤꯡꯗ꯭ꯔꯁꯨ ꯌꯥꯅ ꯌꯥꯅꯕ ꯆꯠꯄ
ꯃꯤꯕꯨ ꯇꯥꯛꯄꯁꯤꯗꯤ ꯑꯩꯒꯤ ꯁꯕꯖꯦꯛ ꯅꯠꯇ꯭ꯔꯦ ꯈꯪꯗꯦ ꯂꯣꯏꯅ ꯐꯨꯗꯠꯂꯝ ꯇꯣꯛ
ꯋꯥꯗꯤ ꯋꯥꯕꯅꯦꯍꯦ ꯑꯉꯥꯡꯀ ꯁꯦꯟꯅꯕ ꯍꯥꯏꯕꯁꯦ ꯑꯃꯨꯛ ꯍꯥꯏꯌꯔꯈꯣꯏꯒꯤꯅ ꯑꯃꯨꯛ ꯑꯗꯨ ꯇꯧ ꯑꯗꯨ ꯄꯥꯎ ꯍꯥꯏꯕ ꯀꯥꯟꯗ ꯑꯗꯨꯝ ꯌꯥꯏꯗꯅ
ꯃꯣꯏꯗꯤ ꯏꯁ꯭ꯄꯨꯟ ꯐꯤꯗꯤꯡꯅꯤꯅ ꯀ‌ꯣ ꯃꯣꯏꯗꯤ
ꯎꯝ ꯍꯧꯖꯤꯛꯇ ꯂꯥꯡꯒꯅꯣ ꯒꯥꯏꯅ ꯐꯨꯔꯝꯕꯗꯣ ꯉꯍꯥꯛ ꯂꯩꯥꯏꯔ ꯀꯥꯎꯔꯒ ꯔꯥꯡ ꯈꯅꯤ
ꯀꯟꯅ ꯆꯩꯥꯕꯤꯔꯁꯨ ꯀꯞꯀꯗ꯭ꯔꯥ ꯍꯥꯏꯕꯒꯤ ꯐꯤꯕꯝꯗꯅ‌ꯦꯕꯀ‌ꯣ
ꯎꯝ ꯑꯃꯨꯛ ꯑꯃꯨꯛꯇꯤ ꯃꯣꯏꯅ ꯁꯥꯊꯤꯅ ꯑꯃꯨꯛꯁꯨ ꯀꯤꯍꯟꯗꯕꯗꯤ ꯌꯥꯗꯕ
ꯎꯝ
ꯗꯨꯀꯥꯟꯗ ꯒ꯭ꯌꯥꯟ ꯇꯥꯔꯅꯤ ꯑꯗꯨ ꯅꯠꯇ꯭ꯔꯗꯤ ꯑꯁ ꯑꯃꯨ ꯃꯨꯛꯇꯤꯀꯣ ꯂꯥꯎꯕꯅꯤꯍꯦ ꯁꯥꯎꯅꯤꯡꯕꯀꯥꯟꯗꯗꯤ ꯀꯔꯤ ꯂꯥꯡꯕꯅꯣ
ꯉꯁꯥꯏ ꯅꯣꯡꯆꯨ ꯍꯌꯦꯡꯔꯣ
ꯎꯝ
ꯍꯌꯦꯡꯁꯦ ꯈꯪꯗꯦ ꯌꯦꯡ ꯑꯣꯐ ꯇꯧꯒꯦ ꯉꯝꯗ꯭ꯔꯦ ꯑꯁ ꯀꯥꯏꯗꯒꯤ ꯈꯋꯥꯡ ꯂꯣꯏ ꯅꯥꯏ ꯑꯣꯏꯔꯣ
ꯎꯝ
ꯂꯧ ꯄꯔꯤ ꯑꯃ
ꯍꯝ
ꯂꯧ ꯄꯔꯤ ꯑꯃ
ꯅꯇꯣꯝꯇ ꯁꯨꯕ
ꯑꯦ ꯑꯩꯈꯣꯏ ꯕꯥꯁꯨ ꯂꯩꯌꯦ ꯑꯩꯁꯨ ꯂꯩꯌꯦ ꯑꯩꯈꯣꯏ ꯗꯥꯗꯤ ꯍꯟꯗꯛ ꯊꯕꯛ ꯆꯠꯄꯀꯣ ꯑꯗꯨꯒꯤ ꯃꯣꯏ ꯁꯨꯇꯤ ꯂꯧ ꯌꯥꯗꯕ ꯑꯗꯨꯒꯤ ꯑꯩ ꯑꯣꯏꯅ ꯇꯥꯔꯕ
ꯎꯝ ꯌꯥꯏꯅꯦ ꯍꯣꯏ ꯃꯤ ꯑꯅꯤ ꯃꯤ ꯑꯅꯤ ꯐꯥꯎꯕꯗꯤ ꯌꯥꯏ ꯑꯗꯣꯝꯗꯅ ꯇꯧꯔꯗꯤ ꯃꯤ ꯑꯅꯤ ꯐꯥꯎꯕꯗ ꯄꯥꯛ ꯌꯥꯝꯗꯦ ꯋꯥꯏꯅ ꯊꯕꯛꯇꯣ ꯑꯗꯨꯅꯤ
ꯃꯔꯥꯛ ꯑꯅꯤ ꯄꯨꯟꯁꯤꯜꯂꯒ ꯄꯔꯤ ꯑꯃꯅꯤꯅꯀꯣ ꯑꯩ ꯉꯝꯗꯦ ꯁꯝꯒꯦ ꯇꯧꯏ
ꯑꯩꯗꯤ ꯅꯇꯣꯝꯗ ꯇꯧꯕ꯭ꯔꯅ ꯈꯟꯕ
ꯑꯗ ꯏꯇꯣꯝ ꯇꯣꯔꯗꯤ
ꯅꯇꯣꯝ ꯇꯧꯔꯗꯤ ꯀꯟꯂꯦ ꯍꯥꯏꯒꯦ ꯇꯧꯕꯅꯤ
ꯎꯝ ꯇꯧꯔꯗꯤ ꯇꯧꯔꯗꯤ ꯂꯣꯏꯔꯦ
ꯄꯨꯡ ꯀꯌꯥ ꯆꯠꯀꯦꯔꯣ ꯅꯪꯒꯤ ꯏꯁꯀꯨꯜꯗꯤ
ꯑꯩꯈꯣꯏ ꯄꯨꯡ ꯅꯥꯏꯟ ꯅꯥꯏꯟ ꯊꯥꯔꯇꯤꯗ ꯍꯧꯕꯅꯦꯕꯀꯣ ꯑꯦꯠ ꯐꯣꯔꯇꯤ ꯐꯥꯏꯚ ꯑꯗꯥꯏꯒꯨꯝꯕꯗ ꯆꯠꯄꯅꯦ ꯎꯝ
ꯂꯣꯏꯕꯗꯤ ꯄꯨꯡ ꯄꯨꯡ ꯑꯅꯤ
ꯎꯝ ꯄꯨꯡ ꯑꯅꯤꯒ ꯃꯤꯅꯤꯠ ꯐꯤꯐꯇꯤꯗ
ꯑꯣ ꯁꯅ ꯑꯩꯈꯣꯏ ꯁ ꯀꯨꯀꯔ ꯃꯇꯝꯗꯤ ꯄꯨꯡ ꯁꯚꯦꯟꯗ ꯍꯧꯥꯎꯔꯒ ꯊ꯭ꯔꯤ ꯂꯣꯏꯕ ꯁꯚꯦꯟ ꯊꯥꯔꯇꯤꯗ ꯍꯧꯔꯒ ꯑꯦꯠ ꯊꯥꯔꯇꯤꯗ ꯍꯧꯔꯒ ꯀꯩꯅꯣꯗ ꯂꯣꯏꯕ ꯌꯥ ꯌꯥꯝ ꯇꯧꯔꯝꯅꯤꯅꯤ
ꯅꯨꯡꯁꯤꯒꯤ ꯃꯇꯝꯗ ꯍꯧꯖꯤꯛꯇꯤ ꯀꯥꯅꯤꯡꯉꯛꯄꯗꯣ ꯑꯃꯨꯛꯀ ꯍꯥꯏꯔꯤꯉꯩ ꯃꯇꯝꯗꯅ ꯆꯠꯅꯤꯡꯗꯕꯒꯤ ꯀꯥꯗꯔ ꯃꯥꯗꯔ ꯇꯧꯔꯒ ꯂꯩꯍꯧꯕꯒꯨꯝꯕ
ꯑꯝ
ꯅꯥꯁꯤꯟꯅꯕꯒꯨꯝꯕ ꯑꯁ ꯍꯧꯖꯤꯛꯗꯤ ꯑꯗꯨꯒꯁꯦ ꯐꯪꯗ꯭ꯔꯦ
ꯏꯁ ꯂꯣꯏꯔꯦ ꯑꯩꯒꯤ ꯈꯨꯠꯁꯤ ꯐꯩꯕꯣꯝꯒꯤ ꯀꯂꯔ ꯇꯣꯡꯉꯥꯜꯂꯦ ꯑꯗꯨꯒ ꯐꯩꯒꯟꯒꯤ ꯀꯂꯔ ꯇꯣꯉꯥꯟꯂꯦ
ꯅꯣꯡ ꯆꯨꯕꯒꯤ ꯑꯦ ꯅꯣꯡ ꯆꯨꯕꯒꯤ ꯍꯥꯏ ꯉꯁꯥꯏ ꯅꯣꯡ ꯆꯨꯕꯒꯤ
ꯅꯨꯡꯁꯥꯅ ꯌꯩꯕꯗꯣ ꯐꯨꯔꯤꯠ ꯐꯨꯔꯤꯠꯀꯁꯦ ꯀꯩꯅꯣ ꯀꯩꯅꯣ ꯍꯥꯐꯀꯤ ꯂꯩꯅ ꯈꯨꯅꯤꯡꯒꯤ ꯄꯊꯛꯀꯤꯗꯣ ꯑꯗꯨꯅ ꯀꯂꯔ ꯑꯃ ꯃꯈꯥꯔꯣꯝꯗ ꯀꯂꯔ ꯑꯃ ꯇꯠ ꯇꯠꯂꯦ ꯏꯝꯐꯥꯜꯗ ꯀꯥꯅꯤꯡꯉꯨꯔꯣꯏ ꯁꯤ ꯎꯔꯗꯤ
ꯎꯝ ꯎꯝ ꯆꯥ ꯔꯒ ꯍꯥ
ꯍꯜꯂꯣ ꯇꯗꯥꯕꯣ
ꯀꯥꯛꯇꯤ ꯀꯅꯟ ꯇꯣ
ꯀꯥꯛꯁꯦ ꯏꯆꯦ ꯊꯣꯛꯣꯡꯅꯩ
ꯎꯝ
ꯃꯣꯏꯗꯤ ꯂꯧ ꯁꯨꯕ ꯍꯩꯇꯕꯅꯤꯅꯀꯣ
ꯎꯝ ꯑꯁ ꯅꯨꯡꯉꯥꯏꯔꯦꯅꯤꯅꯦ ꯃꯣꯏꯅꯦ
ꯃꯣꯏꯅ ꯂꯧ ꯁꯨꯕꯕꯁꯤꯦ ꯅꯨꯡꯉꯥꯏꯩ ꯇꯥꯏꯞꯇꯒ ꯑꯣꯏꯅ
ꯎꯝ ꯑꯣꯗꯔ ꯇꯧꯊꯔꯣ ꯆꯥꯛꯇꯣꯡ ꯉꯅ ꯉꯟꯅ ꯂꯣꯏ ꯌꯥꯗ꯭ꯔꯣ ꯍꯥꯏꯔꯒ
ꯋꯥ ꯑꯉꯥꯡꯗꯤ ꯍꯩꯖꯔꯣ ꯎꯝ
ꯊꯕꯛ ꯁ ꯊꯕꯛ ꯁꯨꯔꯦ ꯃꯇꯥ ꯆ ꯀ ꯆ ꯂꯨ ꯌꯥ ꯇꯗꯔꯒ ꯀꯦ ꯇꯔꯒ
ꯑꯣ ꯍ
ꯑꯩ ꯊꯕꯛ ꯋꯥꯟ ꯁꯨꯨꯔꯨꯕꯅꯦ ꯅꯪ ꯈꯪꯗꯕ꯭ꯔꯥ ꯑꯃꯒꯥꯏ ꯇꯧꯔꯒ
ꯎꯝ ꯅꯪꯪ ꯅꯪꯁꯨ ꯆꯨꯊꯛꯑꯅꯤꯀꯣ
ꯑ
ꯃ ꯆ ꯊꯦꯔꯣ
ꯃꯠꯇ
ꯃꯔꯤꯡ
ꯃꯗ
ꯁꯤꯐ
ꯋꯥꯊꯤꯗꯤ ꯃꯔꯤ ꯃꯥꯏꯗꯤꯁꯨ ꯊꯤꯅ ꯃꯔꯤ ꯃꯥꯏꯗꯁꯨ ꯊꯤꯅ
ꯀꯃꯥꯏꯅꯦ ꯀ ꯅꯣꯏ ꯃꯅꯥ ꯀ
ꯏꯃꯥꯟꯅꯕ ꯑꯃꯁꯨ ꯂꯩꯌꯦ ꯃꯔꯤꯝ ꯀꯗꯣ ꯃꯔꯤꯝ ꯃꯣꯅꯥ ꯗꯤꯦꯕꯣꯔꯥ ꯃꯤ ꯌꯥꯝ ꯂꯩꯗ
ꯎꯝ
ꯂꯣꯍ ꯆꯒ꯭ꯔ ꯈ ꯗꯤꯏꯗ ꯅ ꯍꯗ ꯆꯥꯛ ꯆꯥꯔꯕ ꯀꯥꯏꯅ
ꯍꯗꯤ ꯂꯣꯟ ꯈꯔ ꯍꯥꯏꯐꯦꯠꯇꯤ ꯈꯦꯠꯅꯕꯅꯦ
ꯑꯣ
ꯃꯅꯗꯦꯕ
ꯅ ꯎꯝ
ꯅꯪ ꯅꯪꯁꯨ ꯂꯥꯛꯄ ꯑꯁꯤꯗ ꯑꯩꯈꯣꯏ ꯑꯩꯈꯣꯏꯔꯣꯝꯗ
ꯑꯥ ꯂꯥꯛꯑꯃꯦ ꯌꯥꯝꯅ ꯑꯩꯈꯣꯏ ꯀꯩꯅꯣꯒ ꯃꯣꯏꯒ ꯑꯩꯈꯣꯏ ꯄꯨꯟꯕꯅꯦꯕꯀꯣ
ꯑꯣ
ꯍꯥꯏꯗꯤ ꯃꯣꯏꯁꯨ ꯀꯦꯠꯂꯤꯛꯅꯤꯅ
ꯎꯝ
ꯑꯗꯒꯤ ꯃꯤꯇꯤꯡꯒꯨꯝꯕ ꯑꯗꯒꯤ ꯋꯨꯃꯦꯟ ꯀꯦꯝꯒꯨꯝꯕ
ꯑ
ꯑꯗꯒꯤ ꯀꯟꯚꯦꯟꯁꯟ ꯂꯥꯛꯑꯝꯅ ꯌꯥꯝꯅ ꯃꯤꯇꯤꯡ ꯇꯧꯕꯁꯨ ꯌꯥꯝ ꯇꯣꯏꯅ ꯂꯥꯛꯑꯝꯕꯅꯦ ꯑꯗꯨꯗ
ꯑꯣꯝ
ꯆꯇ ꯂꯇ꯭ꯔ ꯎꯝ ꯃꯣꯏ ꯀꯨꯟꯗꯤ ꯆꯥꯎꯕꯅꯦ ꯑꯗꯨꯝ ꯅꯅꯨꯡꯁꯨꯉꯣꯏꯗꯤ
ꯅꯣꯏ ꯅꯣꯏꯗꯤ ꯃꯣꯏꯅ ꯍꯦꯟ ꯆ